ꯍꯜꯂꯣ
ꯇꯥꯏꯌꯦ
ꯅꯪ ꯈꯨꯟ ꯆꯠꯈ꯭ꯔꯕꯣ ꯉꯁꯤ
ꯎꯝ ꯅꯪꯗꯤ ꯀꯃꯥꯏꯅ ꯈꯪꯕ
ꯅꯪ ꯉꯁꯥꯏ ꯍꯥꯏꯕꯗꯨꯗꯤ
ꯑꯩꯅ
ꯅꯪꯅ ꯉꯁꯥꯏ ꯍꯥꯏꯕꯗꯨꯗꯤ ꯈꯨꯟ ꯆꯠꯈ꯭ꯔꯦꯅ
ꯑꯣ ꯑꯣ ꯃꯦꯁꯦꯁꯇꯀꯣ
ꯌꯥꯝ ꯊꯨꯅ ꯀꯥꯎꯋꯦ
ꯉꯁꯤꯗꯤ ꯉꯁꯤꯗꯤ ꯋꯥꯔꯤ ꯁꯥꯃꯟꯕꯩꯒꯤꯔ ꯋꯥꯔꯅꯤ
ꯅꯪꯖꯦ
ꯉꯁꯥꯏꯗꯤ ꯋꯥꯔꯤ ꯅꯟ ꯁꯇꯣꯞꯇ
ꯀꯅꯥ ꯀꯅꯥ
ꯃꯤ ꯌꯥꯝꯕꯨ ꯃꯤ ꯃꯌꯥꯝꯕꯨ ꯒ꯭ꯔꯨꯞꯇ ꯌꯥꯎꯕ ꯃꯤ ꯃꯌꯥꯝꯗ
ꯑꯣ ꯃꯤ ꯌꯥꯝ ꯌꯥꯝꯅ ꯁꯥꯟꯅꯔꯕ ꯃꯥꯜꯂꯦ ꯅꯪꯗꯤ
ꯍꯣꯏ ꯉꯁꯤ ꯉꯥꯛꯇꯪꯅꯤꯗ ꯍꯥꯏꯕꯗꯤ ꯍꯌꯦꯡ ꯍꯌꯦꯡ ꯐꯪꯒꯅꯤ ꯍꯥꯏꯕꯒꯤꯀꯣ
ꯑꯦ
ꯑꯩꯅ ꯇꯧꯔꯤꯁꯤ ꯉꯁꯤ ꯉꯥꯛꯇꯅꯤꯗ ꯃꯤ ꯌꯥꯝꯕꯨ ꯁꯥꯕ ꯄꯥꯛ ꯁꯥꯗꯦꯗ ꯑꯩꯁꯨ
ꯐꯩꯌꯦ ꯑꯩꯗꯤ ꯉꯁꯤꯗꯤ ꯑꯃꯠꯇ ꯉꯥꯡꯅꯗꯦ
ꯎꯝ ꯅꯪ ꯈꯨꯟ ꯉꯁꯤ ꯑꯌꯨꯛꯇ ꯆꯠꯄ꯭ꯔꯣ
ꯎꯝ ꯅꯨꯃꯤꯗꯥꯡ ꯋꯥꯏꯔꯝꯗ ꯑꯩ ꯊꯨꯡꯕ ꯀꯨꯏꯗ꯭ꯔꯤꯌꯦ
ꯀꯔꯤ ꯑꯗꯨꯝ ꯂꯩꯕ꯭ꯔꯣꯅꯦ
ꯍꯥꯥ
ꯒꯥꯔꯤ ꯐꯪꯕ꯭ꯔꯣꯅꯦ ꯅꯨꯡꯗꯥꯡ ꯋꯥꯏꯔꯝꯗꯁꯨ
ꯎꯝ ꯀꯩꯅꯣ ꯐꯥꯎꯕ
ꯚꯁꯇ ꯂꯝꯈꯥꯏ ꯐꯥꯎ
ꯂꯝꯈꯥꯏ ꯅꯠꯇꯦ ꯂꯝꯈꯥꯏ ꯌꯧꯗꯦ ꯑ ꯁꯣꯔꯥ ꯐꯥꯎꯕ ꯂꯥꯛꯑꯦ
ꯑꯣ
ꯑꯗꯨꯗꯒꯤ ꯌꯨꯝꯒꯤ ꯃꯤꯁꯤꯡꯅ ꯂꯧꯕ ꯂꯥꯛꯑꯦ
ꯑꯣ ꯊꯦꯡꯉꯤꯍꯦ ꯅꯪꯁꯨꯨ ꯇꯨꯝ ꯍꯧꯖꯤꯛ ꯕꯥꯔꯣ ꯇꯨꯝꯕ꯭ꯔꯣ
ꯁ꯭ꯀꯨꯜ ꯆꯠꯂꯨꯕꯗꯣ
ꯎꯝ
ꯑꯗꯨ ꯍꯜꯂꯛꯂꯒ ꯆꯠꯄ
ꯑꯥ ꯀꯩꯗꯧꯉꯩ ꯂꯥꯛꯀꯅꯤ ꯑꯃꯨꯛꯀ
ꯀꯩꯅꯣ ꯁ꯭ꯀꯨꯜꯁꯦ ꯍꯌꯦꯡꯁꯨ ꯁꯨꯇꯤꯅꯦ ꯑꯗꯨꯒ ꯁꯇꯔꯗꯦꯁꯨ ꯍꯥꯐ ꯍꯣꯂꯤꯗꯦ ꯂꯩꯔꯦ ꯑꯗꯨꯅ ꯑꯩ ꯀꯩꯅꯣ ꯅꯨꯃꯤꯠꯇ ꯂꯥꯛꯀꯗꯧ ꯃꯥꯜꯂꯦ ꯃꯟꯗꯦꯗ
ꯃꯟꯗꯦꯗ
ꯎꯝ ꯆꯥꯛ ꯆꯥꯈ꯭ꯔꯕ꯭ꯔꯥ
ꯆꯥꯈ꯭ꯔꯦꯗ ꯉꯁꯥꯏꯅ ꯑꯃꯨꯛꯀꯥ ꯂꯥꯝꯈ꯭ꯔꯦ ꯑꯥ ꯉꯥ ꯆꯥꯏꯗ ꯉꯁꯤ
ꯉꯥ
ꯍꯣꯏ
ꯑꯆꯥꯄꯣꯠ ꯆꯥꯏꯅ ꯑꯗꯨꯗꯤ
ꯍꯣꯏ ꯉꯁꯤꯗꯤ ꯈꯔ ꯍꯥꯎꯕ ꯍꯥꯏꯕ ꯇꯥꯔꯦ ꯍꯥꯟꯅꯒꯤꯕꯨ ꯌꯦꯡꯉꯗꯤꯀꯣ
ꯎꯝ
ꯀꯩ ꯃꯊꯦꯜ ꯆꯥꯒꯦ ꯅꯣꯏꯗꯤ
ꯑꯩꯗꯤ ꯑꯣꯛ ꯁꯥꯥ ꯆꯥꯏ ꯉꯥꯁꯤꯗꯤ
ꯅꯪꯒꯤꯁꯨ ꯍꯥꯎꯕꯅꯤ
ꯎꯝ ꯌꯨꯝ ꯂꯥꯛꯄꯒꯤ
ꯑꯝ ꯑꯣꯛꯁꯥꯁꯤ ꯅꯣꯏꯗꯤ ꯀꯃꯥꯏ ꯊꯣꯡꯕ꯭ꯔꯣ ꯀꯔꯤ ꯏꯁꯇꯥꯏꯜꯗ ꯊꯣꯡꯕ꯭ꯔꯣ
ꯑ ꯀꯩꯅꯣ ꯑꯝ ꯃꯅꯨꯡꯅꯨꯡꯁꯥꯒ ꯃꯅꯨꯡꯁꯥꯒ ꯀꯩꯅꯣꯒ ꯃꯤꯛꯁ ꯇꯧꯔꯒ ꯀꯪꯅ ꯊꯣꯡꯉꯦ
ꯎꯝ
ꯑꯗꯨꯒ ꯑꯃꯅ
ꯑꯩ ꯃꯣꯏꯅ ꯊꯣꯡꯕꯅꯤ ꯉꯁꯥꯏ ꯃꯨꯟꯈ꯭ꯔ ꯃꯇꯨꯡꯗ ꯎꯕꯅꯤꯅ ꯈꯪꯗ꯭ꯔꯦ
ꯑꯣ
ꯑꯗꯣ ꯑꯩꯅ ꯈ꯭ꯋꯥꯏꯗꯒꯤ ꯆꯥꯅꯤꯡꯈꯤꯕꯅꯤꯀꯣ
ꯎꯝ
ꯀꯩꯅꯣ ꯇꯧꯕꯗ ꯑ ꯑꯩꯈꯣꯏ ꯊꯣꯡꯂꯒ ꯅꯪ ꯁꯤꯇꯥꯕꯣꯟ ꯃꯅꯥꯗꯣ ꯈꯪꯕ꯭ꯔꯥ
ꯈꯪꯉꯤꯅꯦ ꯈꯪꯉꯤꯅꯦ ꯍꯥꯎꯕꯅꯦ ꯑꯗꯣ ꯍꯣꯏ
ꯑꯗꯨꯗꯣ ꯊꯥꯎ ꯉꯧꯗꯕꯤꯗ
ꯑꯣ ꯎꯝ ꯍꯣꯏ ꯍꯥꯎꯕꯅꯦ
ꯑꯗꯨꯗꯤ ꯂꯦꯊꯣꯛꯇꯕꯅꯦꯕ
ꯍꯧꯖꯤꯛ ꯑ ꯀꯔꯤ ꯃꯅꯥ ꯈꯥꯕ ꯑꯃ ꯂꯩꯗꯅ ꯑꯩꯈꯣꯏꯅ ꯃꯣꯔꯣꯛ ꯃꯦꯠꯄ ꯀꯥꯟꯗꯁꯨ ꯍꯥꯄ ꯆꯥꯕ ꯃꯥꯒꯤ ꯂꯩꯗꯣ ꯍꯥ
ꯃꯅꯥ ꯄꯥꯛꯄꯗ
ꯍꯣꯏ ꯃꯃꯥꯢꯒꯤ ꯂꯩꯗꯣ ꯌꯦꯂꯣ ꯀꯂ꯭ꯔꯅ ꯁꯥꯠꯄꯗꯣ
ꯑꯝ ꯀꯨꯢꯔꯅꯤꯡꯗꯦ
ꯈꯪꯉꯤꯕꯣ ꯅꯪ
ꯑꯩ ꯈꯪꯗ꯭ꯔꯦ
ꯀꯔꯤ ꯍꯥꯏꯕꯅ ꯑꯩ ꯀꯥꯎꯒ꯭ꯔꯦ ꯃꯃꯤꯡꯗꯨ
ꯑꯦ ꯅꯪꯒꯤ ꯇ ꯅꯣꯡꯃꯪ ꯈꯥ ꯑꯣꯏꯔꯝꯒꯅꯤ
ꯑ ꯑꯗꯨꯗꯣ
ꯑ ꯆꯥꯏꯅ ꯑꯩ ꯌꯥꯝ ꯄꯥꯝꯃꯦ
ꯀꯥꯌꯥꯝ ꯍꯥꯎꯔꯕ ꯑꯗꯣ
ꯑ ꯑꯗꯨꯅꯦ ꯑꯗꯨꯒ ꯈꯝꯃꯦ ꯈꯥꯃꯦꯟ ꯑꯈꯥꯕꯤꯗꯣ ꯈꯪꯕ꯭ꯔꯣ ꯃꯜ
ꯈꯪꯉꯦ ꯈꯉꯦꯟ ꯃꯆꯥ ꯃꯆꯥꯗꯨꯁꯨ ꯍꯥꯎꯕꯅꯤ
ꯑ ꯑꯗꯨ ꯍꯥꯎꯋꯦ ꯑꯩꯅ ꯈ꯭ꯋꯥꯏꯗꯩ ꯄꯥꯝꯕꯗꯣ ꯑꯗꯨꯅꯦ ꯑꯗꯨꯒ ꯀꯩꯅꯣꯒ ꯀ꯭ꯋꯥ ꯃꯅꯥ ꯃꯥꯜꯂꯒ ꯃꯅꯥ ꯄꯥꯛꯄꯗꯨꯒꯨꯝꯕ
ꯀ꯭ꯋꯥ ꯃꯅ ꯃꯥꯟꯕꯗꯤ ꯈꯪꯗꯦ ꯆꯥꯗ꯭ꯔꯔꯤ
ꯎꯝ ꯆꯥꯔꯝꯒꯅꯤꯍꯦ
ꯍꯧꯖꯤꯛ ꯎꯝ ꯅꯪꯅ
ꯊꯩꯕꯤꯅꯥ ꯍꯥꯏꯅ ꯑꯥ ꯀꯩꯅꯣ ꯍꯥꯏꯌꯦ ꯑ ꯀꯥꯎꯗꯨꯝ ꯀꯥꯎꯋꯦ ꯂꯩꯔ ꯑꯩꯈꯣꯏ ꯂꯣꯟꯗ
ꯎꯝ ꯍꯧꯖꯤꯛ ꯎꯝ ꯈꯥꯃꯦꯟ ꯑꯈꯥꯕ ꯍꯥꯏꯕꯗꯤ ꯅꯪꯅ ꯃꯆꯥ ꯃꯆꯥꯗꯨꯔꯥ ꯒ꯭ꯔꯤꯟ ꯀꯂꯔꯒꯤꯗꯣ ꯎꯝ ꯃꯔꯨ ꯌꯥꯝ ꯌꯥꯎꯕꯗꯣ
ꯍꯧꯖꯤꯛꯇꯤ ꯑꯉꯧꯕꯁꯨ ꯂꯩꯈ꯭ꯔꯦꯗꯅ
ꯎꯝ ꯅꯪꯅ ꯍꯥꯏꯕꯁꯤ ꯀꯔꯝꯕꯗꯨꯔꯀꯣ ꯈꯤꯇꯪ ꯆꯥꯎꯕꯕ ꯁꯥꯏꯖꯇꯣ
ꯎꯝ ꯌꯥꯝ ꯌꯥꯝ ꯆꯥꯎꯕꯗꯤ ꯅꯠꯇꯦ
ꯌꯥꯝ ꯃꯆꯥ ꯃꯆꯥꯗꯀꯣ ꯃꯥꯔꯕꯜꯒꯤ ꯁꯥꯏꯖꯇ ꯀꯣ ꯑꯣ ꯑꯗꯨꯗꯤ ꯈꯪꯅꯤꯅꯪ ꯅꯍꯥꯟꯗꯣ ꯑꯅꯤꯗꯤ ꯍꯧꯖꯤꯛ ꯃꯥꯔꯕꯜꯒꯤ ꯁꯥꯏꯖꯇ ꯑꯃ ꯂꯩꯗꯅ ꯈꯥꯃꯦꯟ ꯈꯥꯃꯦꯟ ꯍꯥꯏꯒꯗ꯭ꯔꯥ ꯀꯔꯤ ꯍꯥꯏꯒꯗ꯭ꯔꯥ ꯃꯪꯒ꯭ꯔꯥꯒꯤ ꯃꯅꯥꯒ ꯃꯦꯠꯂꯥ ꯆꯥꯕ ꯍꯥꯎꯕꯅꯦ
ꯑꯁ ꯀꯔꯝꯕꯔꯥ ꯑꯩꯈꯣꯏ ꯑꯗꯨꯗꯤ ꯆꯥꯗꯤꯌꯦ
ꯎꯝ ꯆꯥꯔꯥꯃꯅꯤ ꯈꯪ ꯎꯔꯗꯤ ꯆꯥꯔꯝꯃꯅꯤꯗ ꯌꯥꯝ ꯊꯨꯃꯟ ꯑꯣꯏꯕꯅꯤꯗ
ꯌꯥꯝ ꯄꯥꯟꯕ꯭ꯔꯥꯕ ꯅꯪꯒꯤꯗꯣ
ꯍꯣꯏ ꯌꯥꯝ ꯄꯥꯟꯕꯅꯦ
ꯑꯁ ꯑꯗꯨꯗꯤ ꯀꯩꯅꯣꯅꯦ ꯍꯤꯗꯥꯛ ꯑꯣꯏꯅ ꯁꯨ ꯖꯨꯁ ꯇꯧꯕꯗ
ꯍ ꯍꯣꯏ ꯍꯣꯏ
ꯊꯨꯡꯕ ꯀꯥꯟꯗ ꯃꯤꯅ ꯀꯩꯅꯣ ꯇꯧꯕꯗꯨ ꯅꯠꯇ꯭ꯔꯣ
ꯍꯣꯏ ꯍꯧꯖꯤꯛ ꯑꯝ ꯈꯥꯃꯦꯟ ꯃꯆꯥ ꯃꯆꯥꯗꯣ ꯈꯪꯉꯤꯀꯣ ꯇꯣꯃꯦꯇꯣ ꯃꯆꯥ ꯃꯆꯥꯗꯣ ꯑꯗꯨꯒꯤ ꯁꯥꯏꯖ ꯆꯅꯦꯕ ꯃꯥꯒꯤ ꯁꯥꯏꯁꯇꯣ ꯑꯗꯨꯗꯤ
ꯑꯣꯏꯔꯝꯒꯅꯤ ꯑꯗꯨꯗꯤ ꯃꯥꯅꯤ ꯍꯥꯏꯕꯗꯨ ꯆꯨꯝ ꯃꯥꯟꯅꯔꯝꯒꯅꯤ
ꯎꯝ
ꯑꯗꯨꯒ ꯃꯆꯥ ꯃꯆꯥꯁꯨ ꯂꯩꯗꯅ ꯅꯪꯁꯨ ꯑꯗꯨ ꯃꯆꯥꯗꯨ ꯃꯥꯔꯕꯜꯒꯤ ꯁꯥꯏꯖꯅꯦ ꯍꯥꯏꯔꯗꯤ ꯂꯣꯏꯔꯦ ꯅꯪꯁꯨ ꯃꯥꯕꯨꯜ ꯑꯗꯨ ꯀꯩ ꯆꯥꯎꯗꯦ
ꯈꯥꯕꯅꯤꯍꯦ ꯑꯗꯨꯝ ꯃꯆꯥ ꯃꯆꯥꯗꯨꯗꯤ
ꯈꯥꯏꯌꯦ
ꯎꯝ ꯑꯗꯣ ꯉꯥꯔꯤꯒ ꯉꯥꯔꯤ ꯈꯔ ꯌꯥꯛꯈ꯭ꯔꯒ ꯃꯦꯠꯄꯗꯣ ꯍꯥꯎꯕꯅꯤꯅꯦ ꯃꯣꯔꯣꯛ ꯈ꯭ꯔ ꯁꯥꯔ ꯎꯝ
ꯑꯩꯗꯤ ꯂꯣꯛ ꯊꯨꯡꯕ ꯀꯥꯟꯗꯅꯦ ꯑꯗꯨꯗꯣ ꯑꯗꯨꯝ ꯌꯦꯟꯁꯥꯡ ꯌꯥꯎꯗꯕꯤꯗ ꯑꯗꯨ ꯉꯥ ꯀꯪꯕꯒ ꯃꯦꯠꯂꯒ ꯑꯗꯨꯝ ꯆꯥꯏ
ꯑꯣ ꯍꯥꯎꯕꯅꯤꯅꯦ ꯉꯥ ꯑꯀꯪꯕꯗꯨꯁꯨ ꯎꯝ
ꯅꯣꯏ ꯇꯥꯡꯈꯨꯜꯁꯤꯡꯗꯤ ꯎꯝ ꯆꯝꯐꯨꯠ ꯀꯨꯝꯕ ꯌꯥꯝ ꯆꯥꯕꯅꯦ
ꯍꯣꯏ
ꯑ ꯅꯣꯏ ꯇꯥꯡꯈꯨꯜꯁꯤꯡꯗꯣ ꯃꯤꯠꯇꯤ ꯄꯤꯛꯏꯀꯣ
ꯃꯤꯠ ꯍꯣꯏ ꯄꯤꯛꯑꯝꯕ ꯌꯥꯏ ꯑꯩꯗꯤ ꯈꯪꯗꯦꯅꯦ ꯑꯩꯗꯤ ꯖꯁ ꯐꯖꯅ ꯇꯧꯗꯦꯅꯦ ꯃꯤꯕꯨ
ꯎꯝ ꯑꯌꯥꯝꯕꯅ ꯍꯥꯏꯕ
ꯑꯣ ꯍꯣꯏ ꯄꯤꯛꯄ ꯃꯥꯜꯂꯦ ꯈꯪꯗꯦ ꯑꯩꯁꯨ
ꯑꯦ ꯅꯣꯏ ꯈꯨꯟꯗ ꯄꯤꯛꯄ ꯎꯗꯕ꯭ꯔꯥ
ꯄꯤꯛꯇꯣ ꯄꯤꯛꯄ꯭ꯔꯥ ꯆꯥꯎꯕ꯭ꯔꯥꯗꯤ ꯈꯪꯗ꯭ꯔꯦꯗꯣ ꯁꯥꯏꯖ
ꯂꯣꯏꯔꯦꯍꯦ
ꯇꯥꯡꯈꯨꯜꯁꯤꯡꯗꯤ ꯑꯁ ꯀꯜꯂ꯭ꯔꯒꯨꯝꯕꯁꯤ ꯌꯥꯝ ꯍꯥꯔꯥꯎꯅꯤ ꯏꯁꯀꯤꯟꯒꯤ ꯇꯥꯡꯈꯨꯜ ꯅꯨꯄꯤ ꯐꯖ ꯐꯖꯕ ꯂꯩꯕꯅꯦ
ꯃꯤ ꯃꯤꯅ ꯄꯨꯌꯦꯗ
ꯑꯦ ꯑꯗꯨꯑꯣꯏꯖꯨ ꯑꯌꯥꯝꯕꯅꯅꯦ ꯃꯣꯏꯗꯣ ꯑ ꯁꯛꯇꯣ ꯀꯣꯔꯤꯌꯟꯒꯤ ꯏꯁꯇꯥꯏꯜꯗ ꯈꯔ ꯈꯔ ꯑꯗꯨꯝ ꯆꯠꯄꯅꯦ ꯑꯌꯥꯝꯕꯅ
ꯎꯝ
ꯃꯁꯛ ꯐꯖꯕꯅꯦ
ꯇꯥꯡꯈꯨꯜꯅꯨꯄꯤ ꯐꯖꯕ ꯐꯪꯗ꯭ꯔꯦꯅꯦ ꯊꯤꯔꯒ ꯂꯩꯔꯦ
ꯑꯁ ꯇꯥꯡꯈꯨꯜ ꯅꯨꯄꯤ ꯃꯁꯛ ꯐꯖꯐꯖꯕ ꯂꯩꯕꯅꯦꯍꯦ
ꯎꯝ ꯂꯩꯩꯁꯥꯕꯤ ꯃꯁꯛ ꯐꯖꯕ ꯐꯪꯗ꯭ꯔꯦ ꯊꯤꯔꯒ ꯂꯩꯕꯁꯦ
ꯅꯪ ꯊꯤꯕ ꯍꯩꯇꯕꯒꯤꯅꯦ
ꯈꯔ ꯊꯤꯕꯤꯔꯛꯈ꯭ꯔꯣ
ꯑ ꯑꯩꯈꯣꯏ ꯁ꯭ꯀꯨꯜ ꯀꯥꯃꯤꯟꯅꯕꯅꯦꯕꯀꯣ ꯑꯩꯈꯣꯏꯅ ꯍꯥꯏꯁ꯭ꯀꯨꯜ ꯁ꯭ꯀꯨꯜ ꯀꯥꯕ ꯀꯥꯟꯗ ꯋꯥꯟꯆꯨꯡ ꯐꯤ ꯍꯥꯏꯅ ꯑꯃ ꯂꯩꯌꯦ
ꯑꯣ ꯀꯥꯏꯗꯩꯔꯣ ꯎ꯭ꯔꯈꯨꯜꯗꯩꯔꯣ
ꯎꯈ꯭ꯔꯨꯜꯗꯩ ꯅꯠꯇꯦ ꯔꯤꯡꯄꯝꯗꯒꯤ ꯔꯤꯡ
ꯗꯤ ꯈꯪꯉꯦ ꯈꯪꯉꯦ
ꯑꯗꯨꯗꯒꯤ ꯃꯥꯗꯣ ꯍꯥꯟꯅꯗꯤ ꯌꯥꯝ ꯀꯔꯤ ꯍꯥꯏ ꯁ꯭ꯂꯤꯝ ꯑꯣꯏꯕꯅꯦꯕ
ꯎꯝ
ꯑꯗꯨꯕꯨ ꯃꯥꯟꯗ꯭ꯔꯕꯀꯣ ꯑꯁ ꯍꯧꯖꯤꯛꯇꯤ ꯌꯥꯝ ꯅꯣꯏꯈ꯭ꯔꯦ
ꯌꯥꯝꯅꯣꯏ
ꯃꯧ ꯃꯥꯂꯕꯣ
ꯅꯠꯇꯦ ꯑꯩꯈꯣꯏ ꯅꯠꯇꯦ ꯀꯔꯤ ꯍꯥꯏꯁꯤꯔꯥ ꯍꯥꯟꯅꯗꯤ ꯌꯥꯝꯅ ꯃꯁꯥꯗꯣ
ꯑꯣ ꯀꯪꯕ
ꯀꯪꯉꯦꯕ ꯀꯪꯕ ꯍꯥꯏꯁꯦ ꯌꯥꯝ ꯀꯪꯕꯗꯤ ꯅꯠꯇꯦ ꯑꯗꯨꯏꯁꯨ ꯑꯗꯨꯝ ꯀꯪꯉꯦꯕ ꯑꯗꯨꯒꯗꯤ ꯍꯧꯖꯤꯛꯇꯤ ꯌꯥꯝ ꯅꯣꯏꯔꯝꯈ꯭ꯔꯕ ꯊꯦꯡꯅꯗꯕ ꯌꯥꯝ ꯀꯨꯏꯔꯦ ꯑꯗꯣ ꯑꯩ ꯅꯣꯡꯃ ꯑꯏꯖꯤꯗ ꯎꯕ ꯁꯛꯇꯣ ꯌꯥꯝ ꯆꯦꯟꯖ
ꯃꯤꯁꯦ ꯑꯍꯟ ꯑꯣꯏꯔꯒꯗꯤ ꯑꯗꯨꯝ ꯅꯣꯏꯔꯛꯄꯁꯨ ꯂꯩꯕꯅꯤꯗ ꯀꯪꯕ ꯑꯣꯏꯁꯤꯀꯣ
ꯑꯩꯗꯤ ꯁꯛꯅꯣꯏ ꯅꯣꯏꯌꯨ ꯌꯥꯗꯦ
ꯎꯝ ꯈꯔꯗꯤ ꯅꯣꯏꯕ ꯋꯥꯕꯁꯨ ꯂꯩꯌꯦ ꯗꯦꯟ ꯑꯗꯨ ꯑꯣꯏꯔꯁꯨ ꯂꯥꯠꯏ ꯆꯍꯤ ꯈꯔ ꯌꯥꯝ ꯌꯥꯝꯃꯛ ꯑꯀꯥꯟꯗ ꯅꯣꯏꯔꯛꯄꯁꯨꯂꯩ ꯇꯞ ꯇꯞꯅ ꯅꯝꯕꯗꯤ ꯆꯍꯤ ꯈꯔ ꯑꯍꯟ ꯑꯣꯏꯁꯜꯂ ꯑꯗꯤ ꯅꯣꯏꯔꯛ ꯑꯦꯗ ꯃꯤ ꯑꯌꯥꯝꯕꯁꯦ ꯅꯨꯄꯥ ꯑꯣꯏꯔ ꯑꯣꯏꯒꯦꯔꯥ ꯅꯨꯄꯤ ꯑꯣꯏꯒꯦꯔꯥ
ꯑꯩꯁꯨ ꯅꯣꯏꯅꯤꯡꯕꯅꯦ ꯑꯗꯨ ꯅꯣꯏꯌꯨ ꯌꯥꯗꯦ
ꯎꯝ ꯌꯥꯝ ꯌꯥꯝ ꯆꯥꯎ ꯅꯨꯃꯤꯠ ꯑꯃꯗ ꯃꯉꯥꯔꯛꯒꯨꯝꯕ ꯆꯥꯎ
ꯑꯩ ꯆꯥꯕꯗꯤ ꯑꯩꯉꯣꯟꯗ ꯌꯧꯔꯣꯏ
ꯎꯝ ꯎꯝ ꯇꯥꯕ꯭ꯔꯥ
ꯇꯥꯏꯌꯦ ꯇꯥꯏꯌꯦ
ꯑꯁ ꯉꯁꯤ ꯅꯨꯃꯤꯠꯇꯤ ꯒꯥꯔꯤ ꯇꯣꯡꯂꯛꯄꯒꯤ ꯋꯥꯔꯦ
ꯀꯨꯏꯅ ꯆꯠꯄ꯭ꯔꯣꯅꯦ ꯅꯣꯏ ꯈꯨꯜꯗꯨꯕꯨ
ꯂꯥꯞꯄꯦ ꯀꯩꯅꯣꯗꯒꯤꯅ ꯏꯝꯐꯥꯜꯗꯒꯤꯅ ꯊꯧꯕꯥꯜ ꯊꯧꯕꯥꯜ ꯂꯥꯜꯂꯅꯤ ꯑꯗꯨꯗꯒꯤꯅ ꯁꯣꯔꯥ ꯊꯧꯕꯥꯜꯗꯒꯤ ꯋꯥꯡꯖꯤꯡ ꯂꯩꯔꯦ ꯋꯥꯡꯖꯤꯡꯗꯒꯤ ꯁꯣꯔꯥ ꯂꯩꯔꯦ ꯁꯣꯔꯥꯗꯒꯤ ꯂꯝꯈꯥꯏ ꯂꯝꯈꯥꯏ ꯂꯩꯔꯦ ꯂꯝꯈꯥꯏꯗꯒꯤꯅ ꯄꯂꯦꯟ ꯂꯩꯔꯦ ꯄꯂꯦꯟꯗꯒꯤꯅ ꯑꯩꯈꯣꯏ ꯈꯨꯟ
ꯑꯗꯨ ꯄꯂꯦꯜꯗꯒꯤꯗꯤ ꯇꯔꯦꯠ ꯈꯨꯟꯗꯣ ꯂꯥꯞꯇ꯭ꯔꯦ ꯍꯥꯏꯕꯅꯦ ꯅꯣꯏꯗ